ꯑꯦ ꯆꯥꯛ ꯏꯟꯁꯥꯡ ꯊꯣꯡꯕ꯭ꯔꯣ ꯍꯣꯏ ꯂꯧꯔꯦ
ꯑꯩ ꯊꯣꯡ ꯐꯖꯟꯅ ꯊꯣꯡꯗ꯭ꯔꯤꯗ
ꯀꯔꯝ ꯀꯥꯟꯗ ꯊꯣꯡꯗꯣꯏꯕ
ꯑꯩ ꯆꯥꯅꯤꯡꯕ ꯃꯇꯝꯗ ꯑꯗꯨꯝ ꯆꯥꯛ ꯈꯛꯇ ꯊꯣꯡꯔꯒ ꯆꯥꯒꯦ
ꯑꯣ ꯑꯁ ꯅꯪꯒꯤ ꯀꯩꯅꯣ ꯅꯪꯒꯤ ꯕꯦꯛꯒ꯭ꯔꯥꯎꯟꯗꯅꯦ ꯀꯩꯅꯣ ꯀꯩ ꯀꯩ ꯃꯈꯣꯟꯅꯣ ꯆꯤꯛ ꯆꯤꯛ ꯆꯤꯛ ꯆꯤꯛ ꯇꯥꯏꯌꯦ ꯎꯁꯦꯛ ꯃꯈꯣꯟ ꯇꯥꯏꯌꯦ ꯎꯃꯪꯗꯒ ꯂꯩ ꯖꯥꯠꯂꯥ ꯅꯪꯁꯦ
ꯏꯌꯥꯔꯄꯤꯁꯇꯤ ꯍꯥꯞꯄꯗꯤ ꯍꯥꯞꯄꯅꯦ ꯑꯗꯣ ꯑꯗꯨ ꯑꯥ ꯅꯣꯏꯁꯦ ꯗꯥꯏꯅꯤꯡ ꯗꯥꯏꯅꯤꯡ ꯔꯨꯝꯒꯨꯝꯕ
ꯂꯩꯌꯦ ꯂꯩꯌꯦꯕ ꯑꯗꯨ ꯑꯩꯈꯣꯏꯗꯤ ꯑꯗꯨꯝ ꯄꯨꯔꯒ ꯆꯥꯜꯂꯒ ꯆꯥꯅꯤꯡꯕ ꯀꯥꯟꯗ ꯆꯥꯕ ꯌꯥꯏꯕ
ꯑꯣ ꯑꯕꯨ ꯑꯗꯣ ꯃꯈꯣꯏꯅ ꯄꯦꯛ ꯇꯧꯕꯤꯕ꯭ꯔꯥ ꯅꯠꯇ꯭ꯔꯒ ꯄ꯭ꯂꯦꯠꯇ ꯑꯗꯨꯝ ꯂꯧꯕ꯭ꯔꯥ
ꯃꯣꯏꯅ ꯄꯦꯛ ꯇꯧꯕꯤꯌꯦ
ꯀꯔꯤ ꯀꯔꯤ ꯏꯟꯁꯥꯡꯅꯣ ꯉꯁꯤ
ꯉꯁꯤꯁꯦ ꯃꯣꯏ ꯆꯟꯅ ꯄꯤꯕ ꯃꯥꯜꯂꯦ ꯁꯅꯥꯒ ꯆꯥꯅꯥꯒ ꯆꯅꯥ ꯄꯤꯕ ꯃꯥꯂꯦ ꯉꯁꯤ
ꯑꯣ
ꯆꯅꯥꯒ ꯆꯄꯇꯤ ꯆꯥꯗꯣꯏꯅꯦ
ꯅꯣꯏꯁꯦ ꯆꯥꯛ ꯂꯝ ꯑꯗꯨ ꯆꯥꯛꯒꯨꯝꯕ ꯍꯧꯇ꯭ꯔꯗꯤ ꯆꯥꯛ ꯂꯥꯝꯗꯤ ꯂꯥꯝꯅꯤꯀꯣ
ꯎꯝ ꯑꯝ ꯆꯥꯛꯄꯨꯗꯤ ꯂꯥꯝꯃꯗꯤ ꯑꯗꯨꯝ ꯀꯞ ꯅꯨꯗꯜꯁꯀꯨꯝꯕ ꯑꯗꯨꯝ ꯂꯩꯔꯒ ꯆꯥꯏꯗ
ꯑꯣ ꯑꯗꯨꯝ ꯃꯄꯥꯟ ꯃꯄꯥꯟ ꯊꯣꯛꯄꯗꯣ ꯐ꯭ꯔꯤ ꯇꯧꯕ꯭ꯔꯥ
ꯍꯣꯏ ꯑꯩꯗꯤ ꯑꯗꯨꯝ ꯆꯠꯊꯣꯛ ꯆꯠꯁꯨꯟ ꯌꯥꯏꯗ ꯍꯧꯖꯤꯛꯇꯤ ꯑꯩꯁꯨ ꯂꯩꯁꯥ ꯐꯥꯔꯛ ꯕꯅꯤꯅ ꯃꯣꯏꯅ ꯑꯗꯨꯝ ꯀꯩꯁꯨ ꯇꯧꯗꯦꯕ
ꯂꯩꯁꯥꯗꯤ ꯐꯥꯈ꯭ꯔꯦ ꯍꯥꯏꯗꯤ ꯑꯗꯨꯕꯨꯗꯤ ꯈꯪꯗꯤ ꯈꯪꯉꯤꯗ
ꯑꯗꯨꯅꯤꯅ ꯀꯩꯁꯨ ꯔꯦꯁꯇ꯭ꯔꯤꯛꯁꯟ ꯂꯩꯇꯦ
ꯑꯗꯨ ꯑꯣꯏꯔꯁꯨ ꯅꯨꯡꯗꯥꯡ ꯅꯨꯡꯗꯥꯡꯗꯥꯒꯨꯝꯕꯗꯤ ꯀꯩꯅꯣ
ꯃꯣꯏ ꯅꯨꯡꯗꯥꯡꯗꯕꯨꯗꯤ ꯅꯨꯡꯗꯥꯡꯗꯕꯨꯗꯤ ꯂꯩꯔꯤꯗ ꯍꯥꯏꯗꯤ ꯄꯨꯡ ꯇꯔꯨꯛ ꯇꯔꯦꯠ ꯄꯨꯡ ꯇꯔꯨꯛ ꯇꯔꯦꯠ ꯅꯤꯄꯥꯟ ꯇꯥꯔꯗꯤ ꯆꯠ ꯆꯠꯊꯣꯛꯄ ꯌꯥꯗꯦ
ꯎꯝ ꯐꯔꯦꯅꯦ ꯐꯔꯦꯅꯦ ꯎꯝ
ꯑꯁ ꯑꯩꯗꯣ ꯅꯪꯅ ꯉꯁꯥꯏ ꯁꯧꯒ꯭ꯔꯤ ꯂꯩꯑꯦ ꯍꯥꯏꯕꯒꯤ ꯁꯧꯒ꯭ꯔꯤꯗꯣ ꯐꯖꯅ ꯊꯣꯡꯉꯒ ꯑꯗꯨꯗ ꯉꯥ ꯑꯀꯪꯕ ꯍꯥꯞꯆꯜ ꯂꯒ ꯑꯁ ꯑꯗꯨꯗ ꯃꯍꯤꯗꯣ ꯊꯛꯅꯤꯡꯉꯦ ꯑꯗꯨꯒ ꯀꯩꯅꯣ ꯃꯇꯔꯗꯣ ꯃꯇꯔꯒ ꯑꯗꯨ ꯁꯨ ꯊꯣꯡꯕꯗꯣ ꯍꯥꯎꯕꯅꯦ ꯃꯍꯥꯎꯗꯣ ꯑꯁ ꯆꯥꯅ ꯍꯥꯎꯕꯅꯦꯍꯦ
ꯑꯗꯣ ꯑꯥ ꯅꯣꯏꯒꯤ ꯑꯥ ꯔꯨꯝꯗ ꯏꯟꯗꯛꯁꯟꯒꯨꯝꯕ ꯊꯝ ꯊꯝꯕ ꯌꯥꯅꯤꯀꯣ
ꯎꯝ ꯊꯝꯕ ꯌꯥꯗꯦ
ꯑꯣ ꯑꯗꯨꯩ ꯑꯥ ꯏꯁꯤꯡ ꯏꯁꯤꯡꯒꯤꯗꯤ ꯌꯥꯏꯀꯣ
ꯑꯩꯈꯣꯏ ꯏꯁꯤꯡꯒꯨꯝꯕ ꯀꯩ ꯀꯩꯒꯨꯝꯕꯗ ꯂꯣꯏꯅꯃꯛ ꯐ꯭ꯔꯤꯅꯦ ꯏꯊꯟꯇ ꯂꯩꯌꯦ ꯔꯨ ꯀꯥ ꯑꯃꯗ
ꯎꯝ
ꯑꯗꯨꯒ ꯑꯩꯅ ꯑꯩꯈꯣꯏꯅ ꯕꯣꯏꯂꯔꯒꯨꯝꯕ ꯑꯗꯨꯝ ꯁꯤꯖꯤꯟꯅꯔꯒ ꯑꯗꯨꯒ ꯑꯗꯨ ꯝꯥꯏ ꯑꯗꯨꯝ ꯁꯤꯖꯤꯟꯅꯩ
ꯑꯥ ꯑꯗꯨꯕꯨ ꯑꯥ ꯑꯗꯣ ꯑꯁ ꯑꯥ ꯏꯁꯤꯡ ꯏꯁꯤꯡ ꯀꯩꯅꯣ ꯇꯧꯕꯒꯤ ꯕꯣꯂꯤꯡ ꯇꯧꯕꯒꯤ ꯅ ꯆꯥꯛ ꯀꯔꯤꯁꯨ ꯊꯣꯡꯕ ꯌꯥꯏꯗꯅ
ꯑꯩꯈꯣꯢ ꯆꯥꯛꯇꯤ ꯊꯣꯡꯕ ꯌꯥ ꯗꯕ ꯃꯥꯜꯂꯦ ꯑꯗꯨꯕꯨ ꯑꯦꯟꯁꯥꯡꯗꯤ ꯊꯣꯡꯕ ꯌꯥꯏ ꯌꯦꯟꯁꯥꯡꯒꯨꯝꯕꯗꯤ ꯅꯍꯥꯟ ꯑꯗꯨꯗꯒꯤ ꯑꯗꯨꯝ ꯊꯣꯡꯑꯦ ꯑꯩꯁꯦ ꯑꯗꯨꯒ ꯑꯩꯈꯣꯏ ꯏꯅꯥꯎ ꯏꯅꯥꯎꯄꯤ ꯍꯣꯏ ꯂꯥꯛꯄ ꯀꯥꯟꯗ ꯏꯔꯣꯟꯕ ꯁꯦꯝꯗꯣꯏꯅꯦ ꯁꯤꯗꯒꯤ ꯏꯔꯣꯜꯗꯨ ꯁꯦꯝꯃꯒ ꯆꯥꯗꯣꯏꯅꯦ ꯉꯥꯏ ꯉꯝꯗ꯭ꯔꯦ
ꯑꯥ
ꯃꯣꯏ ꯁꯤ ꯂꯥꯀꯅꯤ ꯍꯥꯢꯔꯒ ꯁꯨꯛꯂꯥꯛ ꯂꯥꯛ ꯇ꯭ꯔꯦ ꯍꯥꯏꯕ ꯀꯩꯒꯤꯅꯣ ꯈꯪꯗꯦ ꯃꯣꯏꯒꯤꯁꯦ
ꯑꯗꯣ ꯃꯈꯣꯏꯁꯦ ꯅꯪ ꯔꯨꯝ ꯅꯪꯒꯤ ꯔꯨꯝꯗ ꯔꯨꯝ ꯑꯃ ꯑꯃꯗ ꯑꯗꯨꯝ ꯑꯗꯨꯝ ꯆꯪꯁꯤꯟꯕ ꯇꯧꯕ ꯑꯗꯨꯝ ꯌꯥ ꯌꯥꯕ꯭ꯔꯥꯅꯦ
ꯀꯣ ꯑꯗꯨꯕꯨ ꯃꯣꯏꯅ ꯍꯦꯛꯇ ꯂꯥꯛꯄ ꯀꯥꯟꯗ ꯑꯩꯒꯤ ꯑꯩꯅ ꯑꯩꯅ ꯍꯧꯖꯤꯛ ꯂꯩꯐꯝꯗ ꯃꯣꯏꯁꯦ ꯂꯥꯛꯇꯣꯏꯅꯦꯕ ꯍꯥꯏꯗꯤ ꯑꯩꯅ ꯂꯩꯐꯝꯁꯦ ꯍꯧꯖꯤꯛꯁꯦ ꯎꯝ ꯀꯩꯅꯣ ꯑꯣꯏꯕ ꯒꯤ ꯃꯦꯟ ꯑꯣꯏꯕꯤꯒꯤꯀꯣ ꯃꯣꯏꯁꯨ ꯂꯥꯛ ꯅꯤ ꯑꯗꯨꯒ ꯃꯣꯏꯁꯦ ꯃꯣꯏꯒꯤ ꯍꯣꯁꯇꯦꯜꯗ ꯑꯃꯨꯛꯀ ꯆꯠꯇꯣꯏꯅꯤ ꯃꯣꯏꯗꯤ ꯃꯐꯝ ꯇꯨꯉꯥꯟ ꯇꯨꯉꯥꯟꯅ ꯑꯩꯗꯤ ꯂꯩꯃꯤꯟꯅꯔꯣꯏꯌꯦ ꯃꯣꯏꯒ ꯎꯄꯥꯏ ꯂꯩꯩꯇꯦ
ꯂꯩꯃꯤꯟꯅꯕꯁꯦ ꯐꯠꯇꯦꯗ ꯑꯗꯨꯝ ꯑꯥ ꯔꯨꯝ ꯑꯃꯗ ꯑꯥ ꯃꯤ ꯑꯃ ꯑꯃ ꯑꯗꯨꯝ ꯀꯣꯟꯐꯣꯔꯠ ꯑꯣꯏꯌꯦꯕꯀꯣ
ꯍꯣꯏ ꯑꯗꯨꯅ ꯍꯦꯟꯅ ꯅꯨꯡꯉꯥꯏꯌꯦ ꯑꯩꯁꯨ ꯀꯩꯅꯣ ꯍꯥꯏꯗꯤ ꯇꯜꯂꯦꯕ ꯑꯩꯅ ꯔꯨꯝꯁꯤ ꯁꯤꯌꯔ ꯇꯧꯕꯁꯦ ꯍꯥꯏꯗꯤ ꯏꯊꯟꯇ ꯂꯩꯕꯗꯣ ꯍꯦꯟꯅ ꯅꯨꯡꯉꯥꯏꯌꯦ ꯃꯣꯏꯅꯁꯨ ꯑꯩꯕꯨ ꯗꯤꯁꯇꯔꯕ ꯇꯧꯗꯄ ꯑꯩꯅꯁꯨ ꯃꯣꯏꯗ ꯗꯤꯁꯇꯔꯕ ꯇꯧꯗꯄ ꯑꯗꯨꯃꯥꯏꯅ ꯇꯧꯋꯦꯕ
ꯎꯝ
ꯑꯗꯨ ꯃꯔꯛ ꯃꯔꯛꯇꯗꯤ ꯍꯥꯏꯗꯤ ꯀꯥ ꯃꯤꯒꯤ ꯀꯥꯗꯁꯨ ꯆꯪꯕ ꯌꯥꯏꯅꯀꯣ ꯑꯗꯨ ꯄꯨꯟꯕꯕꯨꯗꯤ ꯄꯨꯟꯕ ꯌꯥꯏꯅ
ꯑꯗꯣ ꯔꯨꯝ ꯑꯃ ꯑꯃꯕꯨ ꯑꯗꯨꯝ ꯆꯥꯡꯕꯗꯤ ꯌꯥꯕ ꯑꯗꯨꯗꯤ ꯌꯥꯏꯀꯣ ꯑꯗꯨꯝ ꯑꯥ ꯁꯄꯔꯦꯠ ꯇꯧꯕ ꯃꯇꯥꯡ ꯎꯝ
ꯑꯗꯨꯕꯨꯗꯤ ꯀꯥꯏꯗꯦ
ꯑꯗꯨ ꯑꯥ ꯅꯣꯏꯒꯤꯁꯦ ꯑꯥ ꯅꯨꯄꯤ ꯑꯥ ꯅꯨꯄꯥꯕꯨꯒꯤ ꯑꯥ ꯅꯨꯄꯥꯒꯤ ꯍꯣꯁꯇꯦꯜꯁꯨ ꯂꯩꯕ꯭ꯔ
ꯍꯧꯖꯤꯛꯇꯤ ꯍꯣꯏ ꯅꯨꯄꯥꯒꯤ ꯍꯣꯁꯇꯦꯜꯁꯨ ꯂꯩꯌꯦ ꯅꯨꯄꯤꯒꯤ ꯍꯣꯁꯇꯦꯜꯁꯨ ꯂꯩꯌꯦ ꯇꯨꯉꯥꯟ ꯇꯨꯉꯥꯟꯅ
ꯎꯝ
ꯍꯧꯖꯤꯛꯇꯤ ꯑꯩꯅ ꯂꯩꯕ ꯃꯐꯝꯗꯨꯗꯤ ꯀꯩꯅꯣ ꯇꯧꯕꯅꯤꯗꯣ ꯍꯥꯏꯗꯤ ꯍꯣꯁꯇꯦꯜꯃꯛꯁꯨ ꯅꯠꯇꯕꯅꯦꯕꯀꯣ ꯑꯩꯅ ꯂꯩꯕꯗꯣ ꯍꯥꯏꯗꯤ ꯑꯩꯅ ꯍꯧꯖꯤꯛ ꯂꯩꯕꯗꯨꯗꯤ ꯑꯗꯨꯒꯤ ꯔꯦꯁꯇ꯭ꯔꯤꯛꯁꯟ ꯑꯝꯇ ꯂꯩꯇꯦꯗ ꯑꯩꯅ ꯍꯧꯖꯤꯛ ꯂꯩꯕ ꯃꯐꯝꯗꯨꯗꯤ ꯃꯤ ꯃꯌꯥꯝ ꯍꯧꯖꯤꯛ ꯑꯦꯛ ꯎꯝ ꯑꯁ ꯕꯨꯕꯣꯛ ꯈꯣꯏꯗꯤ ꯂꯥꯛꯇ꯭ꯔꯣ ꯑꯗꯨꯗ ꯑꯌꯥ
ꯎꯇꯤ ꯑꯍꯥꯎꯕ ꯆꯥꯅꯤꯡꯕꯅ ꯂꯣꯏꯔꯦꯍꯦ ꯑꯍꯥꯎꯕ ꯆꯥꯅꯤꯡꯉꯦ ꯆꯥꯕ ꯐꯪꯗꯦ ꯑꯗꯣ ꯑꯗꯨꯃꯥꯏꯅ ꯍꯥꯏ ꯒꯅꯣ ꯍꯥꯏꯕ ꯑꯗꯨ ꯍꯥꯏꯒꯅꯨ ꯍꯥꯏꯕ
ꯎꯝ ꯍꯥꯏꯗꯤ
ꯐꯣꯟ ꯍꯥꯏꯌꯣ ꯍꯥꯏꯕ ꯍꯩꯇ꯭ꯔꯗꯤ
ꯐꯔꯦ ꯐꯔꯦ
ꯑꯗꯨ ꯑꯩꯅ ꯑꯥ ꯅꯪꯅ ꯍꯥꯏꯗꯣ ꯑꯥ ꯆꯨꯖꯥꯛ ꯄꯤꯕꯀꯣ ꯆꯨꯖꯥꯛ
ꯎꯝ
ꯑꯗꯨ ꯀꯩꯇꯧꯔꯦ
ꯑꯗꯨ ꯆꯥ ꯑꯥ ꯆꯥꯕ ꯆꯥꯔꯗꯤ ꯆꯥꯗ꯭ꯔꯤꯕꯣ ꯍꯧꯖꯤꯛ ꯍꯧꯖꯤꯛꯇꯤ ꯑꯗꯣ ꯑꯥ ꯆꯥꯕ ꯌꯥꯔꯗꯤ ꯑꯗꯨ ꯑꯣꯏꯔꯁꯨ ꯑꯩ ꯑꯥ ꯑꯩꯒꯤ ꯑꯌꯦ ꯑꯩꯉꯣꯟꯗ ꯂꯩꯕꯗꯤ ꯆ ꯀꯩꯅꯣ ꯃꯇꯝ ꯀꯨꯠꯈꯤꯅꯤ
ꯃꯇꯝ ꯆꯪꯈꯤꯅꯤ ꯆꯥꯅꯤꯡꯉꯥꯏꯗꯀꯣ ꯑꯗꯨ ꯆꯥꯕ ꯃꯇꯝꯗꯗꯤ ꯃꯇꯝ ꯑꯣꯏꯔꯗꯤ ꯑꯩ ꯀꯩꯅꯣ ꯇꯧ ꯇꯧꯕ ꯌꯥꯅꯤꯕ ꯑꯗꯨ ꯃꯇꯝ ꯅꯠꯇꯦꯕ ꯍꯧꯖꯤꯛꯇꯤ
ꯑꯗꯣ ꯎꯝ ꯅꯪꯒꯤꯗꯣ ꯈꯔ ꯅꯞꯄꯗꯨ ꯑꯣꯏꯔꯝꯒꯅꯤꯀꯣ ꯍꯥꯎꯕꯗꯣ
ꯃꯥꯟ ꯑꯗꯨ ꯑ ꯑꯗꯨꯗꯤ ꯈꯪꯗꯦꯗ ꯑꯗꯨ ꯑꯣꯏꯔꯁꯨ ꯑꯥ ꯁ꯭ꯋꯤꯠ ꯀꯣꯔꯟ ꯏꯟ ꯑ ꯀꯩꯅꯣꯗꯤ ꯏꯟꯗꯤꯌꯟꯒꯤ ꯁ꯭ꯋꯤꯠ ꯀꯣꯔꯟ ꯂꯩꯗꯅ ꯑꯗꯨ ꯑ ꯑꯗꯨ ꯅꯠꯇꯕ ꯀꯣ ꯑꯩꯁꯦ ꯑꯍꯥ ꯇꯔꯥ ꯇꯔꯥ ꯃꯉꯥꯒꯨꯝꯕ ꯁꯨꯏꯠ ꯀꯣꯟ ꯑꯩ ꯄ꯭ꯂꯥꯟ ꯇꯧꯈꯤꯅꯤꯕꯀꯣ
ꯎꯝ
ꯑꯗꯨꯒ ꯃꯥꯁꯦ ꯑꯥ ꯆꯥꯕ ꯂꯣꯏꯔꯦꯕ ꯂꯣꯏꯅ ꯑꯩ ꯑꯥ ꯐ꯭ꯂꯤꯞꯀꯥꯔꯠꯇ ꯑꯣꯗꯔ ꯇꯧ ꯇꯧꯒꯅꯤꯕ ꯑꯗꯨ ꯁ꯭ꯋꯤꯠ ꯀꯣꯔꯟꯗꯣ ꯑꯁ ꯌꯥꯝ ꯍꯧꯋꯤꯅꯦ ꯑꯩꯈꯣꯏꯒꯤ ꯑꯥ ꯁ꯭ꯋꯤꯠ ꯀꯣꯟꯁꯨ ꯂꯩꯗꯅ ꯑꯗꯨ ꯑꯣꯏꯔꯁꯨ ꯁꯨ ꯑꯩꯈꯣꯏꯒ ꯌꯥꯝ ꯇꯣꯉꯥꯂꯦꯕꯀꯣ ꯃꯈꯣꯏꯒꯤ ꯑꯗꯣ ꯌꯥꯝ ꯁꯣꯐ ꯇꯧꯋꯤꯀꯣ
ꯑꯩ ꯆꯥꯗꯔꯤ
ꯑꯝ
ꯎꯝ ꯑꯁꯤꯗꯗꯤꯅꯦ ꯑꯗꯣ ꯎꯝ ꯌꯥꯝ ꯊꯨꯝꯕꯗꯣ ꯑꯗꯨꯗꯣ ꯑꯃꯗ ꯂꯨꯄꯥ ꯆꯥꯝꯃ ꯑꯣꯏꯔꯝꯒꯅꯤ
ꯑꯣ
ꯅꯍꯥꯟ ꯑꯩꯅ ꯂꯩꯒꯦ ꯇꯧꯕꯅꯦꯕ ꯗꯨ ꯇꯥꯡꯃꯥꯟ ꯕꯒꯤ ꯂꯧꯗ꯭ꯔꯕꯅꯦ ꯍꯥꯏꯗꯤ ꯑꯈꯣꯏ ꯈꯨꯟꯗꯗꯤ ꯂꯨꯄꯥ ꯆꯥꯃꯒꯤ ꯇꯔꯨꯛꯀꯥ ꯇꯔꯨꯛ ꯇꯔꯦꯠ ꯄꯤꯕꯅꯦꯕ ꯑꯗꯨꯕꯨ ꯁꯤꯗꯗꯤ ꯆꯥꯝꯃꯒꯤ ꯑꯃꯥ ꯈꯛ ꯇ ꯑꯣꯏꯕꯒꯤ ꯂꯩꯅꯤꯡꯗ꯭ꯔꯕ
ꯅꯣꯏꯒꯤ ꯅꯣꯏꯒꯤ ꯑ ꯀꯩꯅꯣ ꯀꯣꯂꯦꯖꯀꯤ ꯐꯤꯁꯒꯨꯝꯕ ꯄꯤꯌꯦꯀꯣ
ꯎꯝ ꯄꯤꯌꯦ
ꯊꯥ ꯊꯥ ꯑꯃꯗ ꯀꯌꯥꯒꯨꯝꯕ ꯄꯤꯕꯅꯣ ꯅꯣꯏ
ꯈꯪꯗꯦ ꯈꯪꯗꯕ
ꯎꯝ ꯗꯣ ꯂꯩꯕꯗꯤ ꯑ ꯅꯪꯒꯤꯁꯦ ꯌꯔꯁ ꯀꯌꯥꯒꯤꯔꯥ
ꯃꯉꯥ
ꯑꯁ ꯃꯉꯥꯒꯤ
ꯎꯝ
ꯑꯗꯣ ꯅꯪ ꯍꯥ ꯉꯁꯤꯁꯦ ꯐꯥꯔꯁ ꯏꯌꯥꯔ ꯀꯣ ꯑꯍꯥꯟꯕꯅꯤ ꯑꯍꯥꯟꯕ ꯑꯣꯏꯗꯣꯏꯅꯦꯕꯀꯣ ꯑꯁ ꯅꯪꯒꯤꯗꯣ ꯑꯗꯨ ꯑꯗꯨ ꯑꯣꯏꯔꯗꯤ ꯅꯪ ꯂꯨꯍꯣꯡꯅꯤꯉꯥꯏ ꯃꯇꯝ ꯂꯩꯇ꯭ꯔꯤꯅꯦ
ꯎꯝ ꯅꯪꯅ ꯑꯗꯨꯝ ꯃꯥ ꯍꯥꯏꯅꯤ ꯍꯥꯏꯕꯗꯣ ꯈꯪꯈ꯭ꯔꯕꯅꯦ ꯀꯥꯏꯒꯦ
ꯂꯣꯏ
ꯂꯣꯏꯅ ꯃꯀ ꯃꯇꯝ ꯃꯇꯝ ꯂꯩꯀꯣ ꯃꯇꯝ ꯃꯇꯝꯕꯨ ꯑꯩꯈꯣꯏꯅ ꯀꯩꯅꯣ ꯇꯧꯒꯗꯕꯅꯤ ꯅꯤ
ꯑꯗꯨ ꯀꯥꯏꯗꯦ ꯍꯥꯏꯕ ꯑꯩꯗꯤ ꯂꯨꯍꯣꯡꯗ꯭ꯔꯁꯨ
ꯃꯇꯝꯗꯤ ꯀꯣ ꯑꯩꯈꯣꯏ ꯑꯩꯈꯣꯏꯕꯨ ꯉꯥꯏꯂꯔꯣꯏ
ꯑꯗꯨꯅ ꯑꯩꯈꯣꯏꯅ ꯃꯇꯝꯕꯨ ꯑ
ꯑꯩꯈꯣꯏꯅ ꯃꯇꯝꯁꯦ ꯐꯖꯅ ꯁꯤꯖꯤꯟꯅꯗꯣꯏꯅꯦꯕ ꯑꯩꯁꯨ ꯈꯪꯉꯦꯕ ꯑꯗꯨꯕꯨꯅꯦ ꯑꯩꯗꯤ ꯂꯨꯍꯣꯡꯗ꯭ꯔꯁꯨ ꯌꯥꯏꯌꯧꯕꯀꯣ ꯑꯗꯨꯒꯤ ꯀꯩꯁꯨ ꯀꯥꯢꯗꯦꯕ ꯕꯥ
ꯆꯠꯂꯣ ꯍꯦ ꯂꯣꯍꯣꯡ ꯗ꯭ꯔꯁꯨ ꯌꯥ ꯀꯥꯏꯅ
ꯎꯝ ꯁꯦꯡꯕꯅꯦ
ꯂꯣ ꯍꯣꯡꯉꯒ ꯀꯥꯅꯥꯕꯁꯨ ꯂꯩꯇꯦ ꯑꯝꯇ ꯍꯣꯔꯦꯟ ꯑꯩꯅ ꯂꯨꯍꯣꯡꯃꯤꯟꯅꯔꯗꯤ ꯑꯩꯁ ꯑꯩ ꯉꯝꯖꯔꯣꯏ ꯑꯗꯨꯒꯤ ꯁꯣꯔꯣꯛꯄꯨꯗꯤ ꯑꯩ ꯏꯊꯟꯇ ꯂꯩꯖꯔꯒꯦ ꯑꯗꯨ ꯑꯣꯏꯅ ꯅꯨꯡꯉꯥꯏꯖꯔꯅꯤ
ꯆꯠꯒꯦ ꯍꯥꯏꯔꯁꯨ ꯀꯣ
ꯎꯝ
ꯈꯪꯕ꯭ꯔꯥ
ꯎꯝ
ꯏꯊꯥꯟꯇ ꯂꯩꯖꯔꯒꯦ ꯅ ꯈꯟꯕꯁꯨ ꯅꯪꯁꯦ ꯍꯧꯖꯤꯛ ꯍꯧꯖꯤꯛꯀꯤ ꯅ ꯅꯪꯒꯤ ꯋꯥꯈꯜꯗꯅꯤꯀꯣ ꯅꯪ ꯀꯩꯅꯣ ꯇꯧ